ꯍꯦꯜꯂꯣ ꯎꯝ
ꯅꯁ ꯇ ꯀꯥ ꯅ ꯌꯥꯗ
ꯑꯣ ꯀꯗꯧꯔꯤꯒ ꯑ ꯂꯅ ꯈꯨꯝꯃꯣ
ꯑꯗꯨꯝ ꯂꯩꯔꯝꯕꯅꯦ ꯔꯨꯝꯝꯗ ꯀꯩꯁꯨ ꯇꯧꯗꯦ
ꯑꯣ ꯑꯩꯁꯨ ꯆꯥꯛ ꯊꯣꯡꯒꯦ ꯇꯧꯔꯤꯅꯤꯅ ꯃꯩꯔꯥꯛꯇꯕ ꯑꯗꯨꯒꯤ ꯒ꯭ꯌꯥꯁꯇ ꯀꯩꯅ ꯊꯣꯡꯉꯒꯦ ꯇꯧꯔꯦ
ꯑꯣ ꯂꯩꯦꯠꯇ
ꯑ ꯌꯨꯝꯗ ꯈꯨꯟꯗ ꯂꯩꯕꯒꯤ ꯆꯥꯛ ꯈꯤꯗꯪꯍꯜꯂꯦ
ꯑꯣ ꯀꯟꯅꯗꯤ ꯉꯟ ꯉꯅ ꯆꯥꯌꯦ ꯄꯨꯣꯏꯁꯨ
ꯑꯗꯨꯗꯤ ꯍꯧꯖꯤꯛ ꯆꯥꯛ ꯊꯣꯡꯉꯨ ꯑꯗꯨꯒ ꯆꯥꯛ ꯊꯣꯡꯕ ꯂꯣꯏꯔꯒ ꯑꯗꯨ ꯀꯜ ꯆ ꯊꯏ
ꯉꯁꯤꯗꯤ ꯌꯨꯝꯗ ꯂꯩꯕ꯭ꯔꯣ ꯑꯗꯨꯝ ꯊꯕꯛ ꯆꯠꯄ꯭ꯔꯣ
ꯑ ꯉꯁꯥꯏ ꯉꯥꯏꯍꯥꯛ ꯂꯧꯕꯨꯛꯇ ꯆꯠꯂꯦ ꯀꯩꯅꯣ ꯍꯤꯗꯥꯛ ꯀꯥꯞꯅꯕ ꯄꯥꯝ ꯍꯟꯗ
ꯑꯣ
ꯄꯤꯕ ꯆꯠꯄ ꯑꯩꯈꯣꯏ ꯑꯃ ꯄꯨꯕꯗꯣ ꯌꯥꯗꯦꯅ ꯑꯃꯃꯨꯛ ꯄꯨꯔꯛꯑꯣ ꯍꯥꯏꯕꯀꯣ
ꯑꯥ ꯑꯥ
ꯑꯗꯨ ꯄꯤꯕ ꯆꯠꯂꯦ ꯑꯁ ꯅꯨꯡꯁꯥ ꯌꯥꯝ ꯁꯥꯔꯦ ꯀꯥꯟꯁꯤꯗꯣ
ꯍꯣꯏ ꯁꯥꯏ ꯑꯩꯈꯣꯏꯁꯨ ꯌꯥꯝ ꯁꯥꯏ ꯉꯁꯤ
ꯑꯗꯨ ꯄꯨꯁꯤꯔꯥ ꯑꯗꯨꯒ ꯁꯥꯇꯤꯟꯅ ꯆꯥꯎꯕꯅꯤ ꯂꯨꯝꯗꯅ ꯂꯨꯝꯃꯅꯤ ꯋꯥꯕꯗ
ꯅꯨꯡꯁꯥ ꯃꯔꯛꯇ ꯆꯠꯄꯗꯨ ꯋꯥꯕꯅꯤ
ꯋꯥꯏ ꯍꯣꯏ ꯉꯥꯏꯍꯥꯛ ꯆꯜꯂꯨꯔꯦ ꯑꯗꯨꯒ ꯉꯥꯏꯍꯥꯛ ꯐꯝꯃꯒ ꯍꯩ ꯆꯥꯔꯒ ꯐꯝꯕꯅꯦ ꯂꯩꯕꯅꯦ ꯑꯗꯨꯒ ꯑꯁ ꯅꯣꯡ ꯃꯪꯂꯤ ꯃꯪꯂꯤ ꯑꯃꯨꯛ ꯍꯧꯔꯛꯑꯦꯀꯣ ꯅꯣꯡ ꯇꯥꯔꯛꯗꯧ ꯃꯥꯔꯦ ꯅ ꯌꯨꯝ ꯍꯜꯂꯛꯄꯅꯦ ꯑꯃꯨꯛ ꯅꯨꯡꯁꯥ ꯁꯥꯔꯛꯑꯦ ꯌꯨꯝ ꯌꯧꯁꯤꯉꯩꯗ
ꯍꯣꯏꯣꯏ ꯑꯩꯈꯣꯏꯁꯨ ꯅꯣꯡꯃ ꯉꯝꯃꯦ ꯑꯗꯨꯒ ꯅꯣꯡ ꯇꯥꯁꯨ ꯇꯥꯗ꯭ꯔꯒ
ꯎꯝ ꯈꯖꯤꯛꯇꯪ ꯇꯥꯔꯒ ꯑꯃꯨꯛ ꯂꯦꯞꯈ꯭ꯔꯦꯕ
ꯑ ꯑ ꯈꯪꯗꯦ ꯗꯨꯀꯥꯟ ꯆꯠꯂꯒ ꯀꯩ ꯉꯥ ꯀꯧꯇꯥꯗꯣ ꯊꯣꯝꯒꯦ ꯑꯗꯨ ꯂꯩ ꯊꯦ ꯈꯂꯦ
ꯎꯝ ꯆꯥꯏ꯭ꯔ ꯑ ꯑꯣ
ꯂꯥꯛꯄꯦꯁꯨ ꯋꯥ
ꯑ ꯍꯣꯏ ꯇ ꯍꯧꯤ ꯎꯝ ꯑ ꯅꯣꯏꯒꯤ ꯏꯅꯥꯎꯄꯤꯒꯨꯝꯕ ꯂꯩꯇ꯭ꯔꯣ ꯃꯣꯏ ꯂꯧꯍꯜꯂꯣ ꯀꯩꯅꯣ
ꯂꯩꯇꯕꯩꯅꯦ ꯑꯩꯅ ꯆꯠꯇꯣꯏꯁꯦ
ꯑꯦꯛꯖꯥꯝꯒꯨꯝꯕꯗꯤ ꯑꯦꯛꯁꯄꯥꯔꯠ ꯑꯣꯏꯔꯝꯃꯅꯤꯅꯦ
ꯑꯦꯛꯁꯄꯥꯔ ꯑꯣꯏꯗꯦꯗ ꯉꯁꯤ ꯈꯛꯇꯅꯦ ꯑꯩꯅ ꯇꯧꯔꯝꯗꯣꯔꯤꯁꯦ
ꯕꯣꯜꯒꯨꯝꯕ ꯌꯦꯡꯕ꯭ꯔꯣ ꯎ
ꯌꯥꯝ ꯆꯅꯒ꯭ꯔꯦꯍꯦ ꯏꯕꯅꯤ ꯑ ꯌꯦꯡꯉꯦ ꯌꯦꯡꯉꯦ ꯄꯨꯣꯣ
ꯑꯥ ꯏꯗꯤ ꯌꯦꯉꯗꯦꯕ
ꯎ ꯅꯪ ꯄꯥꯝꯗꯕ꯭ꯔꯣ
ꯅꯠꯇꯦ ꯎꯝ ꯔꯣꯅꯦꯜꯗꯣꯒꯤꯗꯤ ꯌꯦꯡꯕꯅꯦ ꯑꯗꯨ ꯑꯣꯏꯔꯁꯨ ꯅꯍꯥꯟ ꯄꯨꯡ ꯃꯔꯤꯛ ꯈꯥꯏꯗ ꯇꯥꯏꯗꯅ ꯑꯌꯨꯛꯇ
ꯑꯥꯎ
ꯑꯗꯣ ꯍꯧꯒꯠꯇꯤ ꯍꯧꯒꯠꯄꯅꯦꯕ ꯑꯃꯨꯛ ꯇꯨꯝꯕ ꯅꯨꯡꯉꯥꯏꯕ ꯃꯇꯝ ꯑꯣꯏꯕꯒꯤꯀꯣ ꯁꯇꯦꯇꯁ ꯊꯒꯜ ꯃꯒ ꯑꯃꯒ ꯇꯨꯝ ꯑꯗ ꯌꯦꯁꯨ ꯀ ꯑ
ꯍꯣꯏ ꯍꯣꯏ ꯍꯥꯏꯔꯣ ꯑꯥ ꯉꯁꯥꯏꯒꯤꯁꯨ ꯊ꯭ꯔꯤ ꯊꯥꯔꯇꯤꯅꯦꯕ ꯑꯗꯨꯅꯤ ꯇꯥꯏꯃꯤꯡ ꯂꯣ ꯆꯥꯟꯅꯗꯕꯗꯣ
ꯑꯣ
ꯎ
ꯇꯨꯝꯗꯕꯤ ꯉꯥꯏꯕꯁꯨ ꯋꯥꯈꯅꯦꯕ ꯍꯥꯏꯗꯤ ꯑꯁ ꯄꯨꯡ ꯃꯔꯤ ꯃꯈꯥꯏ ꯌꯦꯡꯉꯣ ꯇꯣꯝꯗꯕꯤ ꯂꯩꯗꯣꯏꯁꯦ ꯀꯣꯛ ꯆꯤꯛꯇꯅ ꯊꯦꯡꯅ ꯇꯨꯝꯃꯗꯤ ꯀꯣꯛ ꯆꯤꯛꯑꯦꯕ
ꯎꯝ ꯎꯝ ꯎꯝ ꯉꯥꯏꯕꯗꯤ ꯉꯝꯃꯣꯏꯗ
ꯉꯝꯗꯦ ꯍꯣꯏ ꯑꯂꯥꯝ ꯊꯥꯕꯁꯨ ꯇꯥꯂꯦꯅ ꯇꯨꯝꯃꯅꯦꯕ ꯑꯗꯨꯒ ꯑꯁ ꯍꯦꯛ ꯄꯨꯡ ꯃꯔꯤ ꯃꯈꯥꯏ ꯇꯥꯗ꯭ꯔꯤꯉꯩꯗ ꯃꯦꯀꯞ ꯊꯣꯛꯄꯩ ꯋꯥꯅꯤ ꯌꯦꯡꯕꯗꯤ ꯌꯥꯕꯅꯦ ꯑꯗꯣ ꯌꯥꯝ ꯇꯨꯝꯅꯤꯡ ꯃꯟꯕꯀꯣ ꯑꯗꯨ ꯅꯨꯃꯤꯠꯇꯣ ꯅꯨꯡꯊꯤꯟꯜꯗꯨꯁꯨ ꯇꯨꯝꯗꯕ ꯑꯗꯨꯒ ꯅꯍꯥꯟꯗꯨꯁꯨ ꯊꯦꯡꯅ ꯇꯨꯝꯕ ꯑꯗꯨꯒꯤ ꯇꯨꯝꯁꯤꯠꯇꯨ ꯐꯥꯗꯕꯒꯤ ꯌꯦꯡꯅꯤꯡꯗ꯭ꯔꯦꯅ ꯇꯨꯝꯊꯣꯛꯑꯦ
ꯎꯝ ꯎꯝ ꯍꯣꯏ ꯊꯨꯝꯊꯣꯛꯄꯅ ꯐꯩꯗ ꯍꯥꯏꯂꯥꯏꯠꯀꯨꯝꯕꯁꯨ ꯌꯦꯡꯕ ꯌꯥꯏꯅ
ꯋꯥ ꯆꯦꯞꯁꯇꯦ ꯇꯁꯦ ꯌꯦꯡꯉꯅꯤ ꯑꯗꯨ ꯑꯗꯨ ꯍꯦꯟꯅ ꯌꯦꯡꯕ ꯅꯨꯡꯉꯥꯏꯔꯤ ꯀꯩꯅꯣ
ꯑ ꯁꯂꯇꯦ ꯅ ꯊꯒꯔꯗ ꯑꯗꯨꯗ ꯅ ꯐꯩꯗ ꯃꯇꯝꯁꯨ ꯃꯥꯡꯈꯕ ꯍꯣꯏꯗ ꯑꯁ ꯄꯣꯒꯦ ꯇꯧꯋꯦꯗ ꯅꯍꯥꯟꯒꯤꯗꯨꯗꯤ
ꯍꯗ꯭ꯔꯤ ꯑꯗꯨ ꯅ
ꯍꯣꯏ ꯄꯣꯔꯗꯤ ꯄꯣꯔꯠꯇꯗꯤ ꯑꯗꯨꯝ ꯀꯥꯈ꯭ꯔꯦ ꯍꯥꯏꯗꯣ ꯉꯁꯥꯏ ꯑꯌꯨꯛꯀꯤꯁꯨ ꯐꯖꯩꯌꯦ ꯑꯁ
ꯍꯣꯏ ꯌꯦꯡ ꯌꯦꯡꯗꯦ ꯑꯗꯨꯝ ꯔꯤꯜꯁꯇ ꯚꯤꯗꯤꯑꯣ ꯎꯕꯗꯣ ꯃꯇꯦꯛ ꯃꯇ
ꯎꯝ ꯎꯝ ꯎꯝ
ꯀꯤꯄꯔꯗꯨꯣ ꯑꯔꯖꯦꯟꯇꯤꯅꯥꯅ ꯇꯕ ꯑꯃ ꯀꯤꯄꯔꯗꯣ ꯑꯁ ꯌꯦꯡꯉꯨꯅꯨꯉꯥꯏꯌꯦꯦ
ꯑ ꯀ ꯄꯦꯔ ꯍꯅꯨꯔꯦꯕꯀꯣ ꯑꯗꯨ ꯑꯣꯏꯔꯁꯨ ꯌꯥꯝ ꯐꯖꯩꯌꯦ
ꯍꯣꯏ ꯅꯩꯁꯤꯜꯦ ꯃꯥꯅꯥ
ꯎꯝ ꯑꯁ ꯉꯁꯤ ꯄꯥꯈꯠꯈ꯭ꯔꯦꯍꯦ
ꯉꯁꯤ ꯑꯔꯖꯦꯟꯇꯤꯅꯥꯁꯦ ꯃꯦꯁꯤꯁꯦ ꯀꯥꯔꯝꯗꯕ ꯎ
ꯑꯗꯨꯗꯅꯦ ꯑꯩꯗꯤ ꯃꯤꯅ ꯀꯩ ꯍꯥꯏꯔꯛꯇꯣꯏꯖꯥꯠꯅꯣꯅ ꯈꯜꯂꯒ ꯂꯩꯔꯕꯅ ꯁꯤ
ꯑꯁ ꯅꯣꯏ ꯃꯦꯁꯤꯒꯤ ꯐꯦꯟꯁꯤꯡꯁꯦ ꯔꯣꯅꯦꯜꯗꯣꯕꯨ ꯌꯥꯝ ꯇ꯭ꯔꯣꯜ ꯇꯧꯋꯦ ꯑꯗꯨꯅ ꯃꯤꯁꯤꯕꯨꯗꯤ ꯀꯩꯁꯨꯝ ꯈꯟꯗꯦ ꯃꯣꯏꯒꯤ ꯐꯦꯟꯗꯣ ꯍꯦꯟꯅ
ꯎꯝ ꯍꯣꯏ ꯑꯗꯨꯃꯥꯏꯅ ꯈꯔꯗꯤ ꯌꯥꯎꯋꯦꯕꯀꯣ ꯑꯩꯈꯣꯏꯗꯤ ꯀꯩꯁꯨ ꯇꯧꯗꯦꯗ ꯀꯩꯁꯨ ꯍꯥꯏꯕꯤꯗꯕ
ꯔꯣꯅꯦꯜꯗꯣꯒꯤ ꯐꯦꯟꯁꯨ ꯌꯥꯎꯋꯦ ꯃꯦꯁꯤꯒꯤ ꯐꯦꯟꯁꯨ ꯌꯥꯎꯋꯦ ꯑꯗꯨ ꯑꯣꯏꯔꯁꯨ ꯀꯣ ꯑꯅꯝꯕꯅ ꯃꯦꯁꯤꯒꯤ ꯗꯣ ꯇ꯭ꯔꯣꯜ ꯌꯥꯝ ꯇꯧꯕꯅꯦ ꯔꯣꯅꯦꯜꯗꯣꯗ
ꯎꯝ
ꯑ ꯒꯣꯜ ꯆꯂꯨꯁꯨ ꯆꯟꯗ꯭ꯔꯁꯨ ꯉꯥꯡꯐꯝ ꯍꯦꯛꯇ ꯊꯤꯕꯗꯣ
ꯍꯣꯏ ꯍꯣꯏ ꯑꯗꯨꯝ ꯍꯣꯏ ꯑꯗꯨ ꯍꯣꯏ ꯑꯗꯨꯕꯨꯗꯤ ꯑ ꯔꯣꯅꯥꯜꯗꯨꯁꯦ ꯍꯟꯗꯛ ꯃꯤꯁꯇꯦꯛ ꯈꯔ ꯊꯑꯣꯏꯅ ꯑꯗꯨꯒꯤ
ꯑꯗꯣ ꯍꯟꯗꯛꯄꯨꯗꯤ ꯀꯩꯁꯨ ꯉꯝꯗ꯭ꯔꯦ ꯑꯗꯨ ꯑꯣꯏꯔꯁꯨ ꯅꯍꯥ ꯑꯣꯏꯔꯤꯉꯩꯗꯗꯤ ꯃꯤꯡ ꯐꯖꯅ ꯁꯥꯟꯅꯔꯛꯄꯅꯤꯗꯅ ꯍꯣꯏ ꯃꯁꯤꯅ ꯍꯧꯖꯤꯛꯇꯤ ꯃꯦꯁꯤꯅ ꯁꯥꯟꯅꯕ ꯌꯦꯡꯕ ꯅꯨꯡꯉꯥꯏ ꯍꯦꯜꯂꯦ ꯍꯥꯏꯕ ꯌꯥꯏꯑꯕꯀꯣ ꯑꯗꯨ ꯑꯣꯏꯔꯁꯨ ꯗ꯭ꯔꯣꯜ ꯇꯧꯕꯗꯣ ꯅꯨꯡꯉꯥꯏ ꯇꯦ ꯍꯥꯏꯕ ꯋꯥꯅꯤꯗ ꯀꯩꯁꯨꯝ ꯍꯥꯏꯖꯗꯦꯗ ꯑꯗꯨ ꯈꯛꯇꯅꯤꯗ ꯋꯥ ꯍꯣꯏ ꯍꯣꯏ ꯍꯣꯏ ꯍꯣꯏ ꯌꯥꯝ ꯍꯔꯥꯎꯕ ꯃꯥꯂꯤꯀꯣ
ꯑꯗꯨꯗ ꯍꯣꯏ ꯑꯠꯇ ꯐꯔ ꯑꯣꯏꯣꯏ ꯑꯗ ꯀꯩꯁꯨ ꯃꯤꯉꯣꯟꯗꯗꯤ ꯇ꯭ꯔꯣꯜ ꯇꯧꯔꯣꯏꯗꯕꯅꯤꯗ
ꯑꯗꯣ ꯍꯦꯃꯟꯗ꯭ꯔꯣ ꯃꯥꯒꯤ ꯅꯍꯥ ꯑꯣꯏꯔꯤꯉꯩꯒꯤ ꯄ꯭ꯂꯦꯁꯤꯡꯗꯨꯗꯤ ꯃꯦꯁꯤꯅ ꯌꯉ ꯄꯠꯇꯦꯇ
ꯑꯗꯨꯝ ꯍꯥꯟꯅꯁꯨ ꯍꯥꯟꯅꯗꯤ ꯐꯖꯅ ꯁꯥꯟꯅꯩꯌꯦ ꯑꯩ ꯎꯝꯝ ꯎꯝ ꯎꯝ
ꯃꯥꯁꯨ ꯑꯍꯜ ꯑꯣꯏꯔꯕꯅꯤꯅ ꯆꯦꯟꯕꯁꯨ ꯉꯝꯗ꯭ꯔꯦꯕ ꯑꯩꯈꯣꯏꯒꯤ ꯔꯣꯅꯦꯜꯗꯗ
ꯍꯣꯏ ꯍꯣꯏ ꯍꯣꯏ ꯅꯔ ꯅꯅꯥꯎꯗ ꯁ ꯐꯖꯔꯛꯄꯅꯤꯗꯥ ꯑꯗꯨꯒꯣꯒ ꯊꯥꯏꯅꯒꯤ ꯑꯗꯨꯝ ꯃꯥꯒꯤ ꯏꯁꯇꯣꯔꯤꯗꯣ ꯃꯤꯅ ꯎꯝ ꯅꯨꯡꯁꯤꯕꯅꯦꯕ
ꯃꯥꯒꯤ ꯁꯨꯃꯥꯏꯅ ꯋꯥꯅ ꯣꯠꯅ ꯍꯣꯠꯅꯔꯛꯄꯗꯣ ꯑꯗꯨꯒꯤ ꯅꯨꯡꯁꯤꯌꯦꯕꯀꯣ
ꯎꯝ ꯎꯝ
ꯍꯥꯏꯗꯤ ꯍꯥꯏꯗꯤ ꯍꯥꯏ ꯏꯗꯤꯦ
ꯋꯥꯅ ꯍꯣꯠꯅꯖꯔꯛꯄ ꯍꯣꯠꯅꯖꯔꯛꯄ ꯃꯤꯗꯤ ꯑꯗꯨꯝ ꯅꯨꯡꯁꯤ
ꯑꯣ ꯑꯗꯨꯒ ꯃꯤꯒꯤꯁꯨ ꯃꯇꯦꯡ ꯄꯥꯡꯕꯤꯕꯗꯣ
ꯎꯝ ꯎꯝ ꯍꯣꯏ ꯑꯗꯨ
ꯎꯝ ꯊ ꯀꯌꯥ ꯄ ꯀꯌꯥ ꯍꯥꯏꯒꯦ ꯑ ꯄꯨꯡ ꯃꯉꯥ ꯀ ꯑ
ꯐꯥꯏꯚ ꯊꯥꯔꯇꯤ ꯇꯗꯔ ꯑꯗꯨꯅꯦ ꯆꯥꯛ ꯃꯥꯟꯟꯅ ꯇꯣꯡꯉꯦ
ꯑ ꯁꯤꯗꯗꯤ ꯂꯣꯏ ꯂꯧ ꯆꯠꯅꯕꯅꯤꯅ ꯆꯥꯛ ꯂꯥꯝꯃꯒ ꯂꯥꯛꯑꯅꯤꯗꯅ ꯑꯩꯈꯣꯏ ꯃꯥꯁꯨ ꯂꯧ ꯆꯠꯄꯗꯣ ꯍꯜꯂꯛꯑꯦ ꯑꯗꯨꯒꯤ ꯑꯩ ꯍꯧꯖꯤꯛ ꯆꯥꯛ ꯀꯥꯝꯃꯦ ꯃꯩꯁꯤꯦ ꯂꯥꯛꯑꯝꯃꯗꯤ ꯐꯥꯗꯣꯏꯅꯦ ꯏꯟꯗꯛꯁꯟꯗꯣ ꯊꯣꯡꯅꯕ ꯃꯩ ꯑꯗꯣ ꯂꯥꯛꯑꯝꯃꯒ ꯑꯃꯨꯛ ꯃꯨꯠꯈ꯭ꯔꯦꯕ
ꯎꯝ
ꯆꯥꯛ ꯉꯟꯅ ꯊꯣꯡꯉꯦ ꯆꯥꯏ ꯇꯨꯝꯃꯦ ꯉꯟꯅ ꯍꯧꯒꯠꯂꯦ ꯂꯧ ꯆꯠꯂꯦ ꯇꯧꯋꯦꯕ ꯁꯤ ꯗꯤ ꯍꯥꯏꯗꯤ ꯍꯧꯖꯤꯛꯁ ꯂꯧ ꯂꯧ ꯃꯇꯝ ꯂꯧ ꯑꯗꯨꯝ ꯆꯠꯂꯦꯗꯅ ꯂꯧ ꯃꯇꯝ ꯍꯥꯏꯅꯤꯡꯉꯥꯏ ꯂꯩꯇꯦ ꯂꯐꯨ ꯂꯐꯣꯏꯒꯤ ꯂꯧꯒꯨꯝꯕ ꯆꯤꯡꯗ
ꯎꯝ ꯎꯝ ꯎꯝ
ꯎꯣꯔꯣꯛꯒꯨꯝꯕ ꯍꯤꯟꯖꯥꯡ ꯀꯌꯥ ꯑꯗꯨ ꯆꯠꯄꯗꯣ
ꯍꯣꯏ ꯍꯣꯏ ꯑꯗꯨꯒ ꯐꯗꯤꯐꯤꯜꯒꯤꯗꯤ ꯂꯣꯏꯈ꯭ꯔꯕꯣ
ꯀꯥꯏꯕ
ꯔꯥꯏꯁꯀꯤ ꯐꯗꯤꯐꯤꯜꯗꯨꯣ ꯂꯣꯏꯈ꯭ꯔꯕꯣ ꯍꯟꯗꯛ
ꯍꯧꯗ ꯉꯥꯏꯔꯤꯌꯦ ꯑꯍꯟꯗꯣ
ꯑꯣ ꯑꯩꯈꯣꯏꯗꯤ ꯂꯣꯏꯈ꯭ꯔꯦ ꯍꯥꯏ
ꯑꯩꯈꯣꯏꯒꯤꯗꯤ ꯂꯣꯏꯗ꯭ꯔꯤ
ꯑꯩꯕꯨꯗꯤ ꯌꯥꯎꯗꯦꯕꯀꯣ ꯑꯗꯨꯒ ꯑꯩꯈꯣꯏ ꯄꯦꯔꯦꯟꯁ ꯇꯣ ꯂꯣꯏꯈ꯭ꯔꯦ ꯍꯥꯏꯌꯦꯦ ꯅꯍꯥꯟ
ꯑꯣ ꯑꯩꯣꯏꯗꯤ ꯂꯣꯏꯗꯣꯏ ꯍꯣꯏ ꯈꯔ ꯈꯔ ꯃꯤꯗꯤꯀꯣ ꯂꯧ ꯑꯗꯨ ꯂꯤꯡꯕꯗꯤ ꯍꯧꯔꯦꯀꯣ
ꯎꯝ ꯎꯝ
ꯍꯣꯏꯗꯤ ꯑ ꯗꯦꯠ ꯀ꯭ꯔꯥꯅꯦ ꯗꯦꯠ ꯇꯔꯥ ꯉꯥꯗ ꯑꯣꯏꯗꯧ ꯃꯥꯜꯂꯦ
ꯑꯣ ꯍꯟꯗꯛꯀꯤꯦ
ꯑꯥ
ꯎꯝ ꯑꯗꯨ ꯂꯣꯏꯔꯗꯤ ꯁꯪꯉꯅꯤꯗ
ꯑꯗꯨꯝ ꯀꯩꯅꯣ ꯆꯥꯛꯇꯤ ꯉꯟꯅ ꯑꯗꯨꯝ ꯊꯣꯡꯉꯒ ꯆꯥꯔꯒ ꯇꯨꯝꯃ‌ꯦꯗ ꯑꯗꯣ ꯌꯨꯝꯗ ꯂꯩꯕꯩ ꯀꯣ ꯌꯥꯝ ꯁꯪꯗꯕ ꯇꯥꯏꯞꯇ ꯀꯩ ꯍꯥꯏꯅꯤ ꯊꯕꯛ ꯂꯩꯇ꯭ꯔꯁꯨ ꯌꯥꯝ ꯁꯪꯗꯕ ꯇꯥꯏꯞꯇ ꯊꯕꯛ ꯌꯥꯝ ꯆꯤꯟꯕ ꯇꯥꯏꯞꯇ ꯇꯧꯋꯦꯕ ꯌꯨꯝꯗ ꯂꯩꯕꯁꯦ ꯑꯥꯗ ꯇꯝꯄꯥꯛ ꯑꯥ ꯂꯝꯄꯥꯛ ꯍꯥꯏꯗꯔ ꯀꯩꯅ‌ꯣ ꯑꯥꯗ ꯂꯩꯕ ꯃꯇꯝꯗꯗꯤ ꯏꯇꯣꯝꯇ ꯂꯩꯕꯅꯤꯅ ꯑ ꯊꯦꯡꯅ ꯊꯣꯡꯕ ꯊꯦꯡꯅ ꯇꯨꯝꯕ ꯊꯦꯡꯅ ꯍꯧꯒꯠꯄ ꯀꯣ
ꯑꯗꯨꯅꯤ ꯌꯨꯝꯗ ꯂꯩꯔꯗꯤ ꯑꯗꯨꯝ ꯃꯆꯥ ꯃꯆꯥ ꯃꯌꯥꯝ ꯇꯧꯒꯗꯕ ꯂꯩꯕ ꯂꯩꯕꯅꯦꯕ ꯑꯗꯨꯒ ꯅꯨꯄꯤꯅ ꯑꯌꯥꯝꯕ ꯇꯧꯕ
ꯑꯥ
ꯎꯝ ꯑꯗꯨꯅ
ꯁꯥꯟꯅꯕꯁꯨ ꯌꯥꯗꯦ ꯒꯦꯝ ꯁꯥꯟꯅꯔꯗꯤ ꯑꯩꯈꯣꯏ ꯑꯩꯈꯣꯏ ꯕ ꯑꯩꯈꯣꯏ ꯗꯤ ꯒꯦꯝꯗꯨ ꯄꯨꯁ ꯇꯧꯋ‌ꯦ ꯇꯧꯕ ꯌꯥꯏꯑꯦ ꯌꯥꯗꯦꯁꯨ ꯈꯪꯉꯣꯏ ꯄꯪꯀꯧꯇ ꯀꯧꯔꯛꯀꯅꯤꯕ ꯑꯗꯨꯒꯤ
ꯑꯗꯨꯅꯤ ꯌꯨꯝꯗꯗꯤ ꯌꯥꯗꯦꯕ
ꯎꯝ ꯒꯦꯝ ꯁꯥꯟꯅꯕꯁꯨ ꯌꯥꯗ‌ꯦ ꯑꯗꯨꯒꯤ ꯍꯟꯗꯛ ꯌꯨꯝꯗ ꯂꯥꯛꯄꯗ ꯒꯦꯝ ꯁꯟꯅꯕꯁꯦ ꯇꯔꯥ ꯇꯔꯥꯐꯥꯎ ꯁꯨꯔꯝꯃꯣꯏ ꯃꯉꯥ ꯃꯉꯥ ꯐꯥꯎ ꯁꯨꯔꯝꯃꯣꯏꯗ ꯍꯟꯗꯛꯇꯤ ꯄ꯭ꯔꯣꯃꯣ ꯂꯥꯛꯄꯅꯤꯅ ꯗꯥꯏꯃꯟ ꯑꯃꯒꯤ ꯏꯁꯀꯤꯟ ꯑꯃ ꯐꯪꯅꯤꯉꯥꯏ ꯁꯥꯟꯅꯕ ꯇꯥꯔꯦ
ꯑꯁ ꯅꯪ ꯃꯣꯕꯥꯏꯜ ꯂꯤꯖ‌ꯦꯟ ꯁꯥꯟꯅꯕ꯭ꯔꯣ
ꯑꯥ
ꯅꯨꯡꯉꯥꯏꯕ꯭ꯔꯣ
ꯑꯧ ꯑꯗꯨꯝ ꯅꯨꯡꯉꯥꯏꯗ ꯗꯨ ꯅꯨꯡꯉꯥꯏꯁꯨ ꯅꯨꯡꯉꯥꯏ ꯁꯥꯎꯁꯨ ꯁꯥꯎꯅꯤꯡꯉꯤ
ꯀꯔꯤꯒꯤ ꯁꯥꯎꯅꯤꯡꯉꯤꯕ
ꯁꯥꯎꯅꯤꯡꯗ꯭ꯔꯗꯤ ꯀꯩꯅꯣ ꯑꯄꯪꯒꯤ ꯇꯤꯝꯃꯦꯠꯀ ꯊꯦꯡꯅꯔꯗꯤ
ꯅꯣꯏꯗꯤ ꯌꯥꯝ ꯍꯩ ꯑꯥ
ꯌꯥꯝ ꯍꯩꯕꯗꯤ ꯅꯠꯇꯦ ꯑꯗꯨ ꯑꯣꯏꯔꯁꯨ ꯒꯦꯝꯒꯤ ꯁꯥꯟꯅꯕ ꯔꯣꯇꯦꯁꯟ ꯆꯠꯄꯒꯨꯝꯕ ꯑꯗꯨꯗꯤ ꯍꯩꯌꯦꯅ ꯍꯥꯏꯗꯤ ꯍꯩꯇꯕꯁꯤꯡꯗꯤ ꯐꯥꯏꯠꯗꯣ ꯄꯨꯡ ꯂꯧ ꯂꯧꯒꯅꯤ ꯄꯪꯁꯤ ꯁꯤꯗꯣꯛꯀꯅꯤ ꯑꯗꯨꯗꯤ ꯕꯤꯠ ꯂꯩꯇ꯭ꯔꯦꯅ
ꯍꯣꯏ ꯍꯣꯏ ꯑꯩꯗꯤ ꯁꯥꯟꯅꯔꯛꯇꯕꯅꯤꯅ ꯈꯪꯗ꯭ꯔꯦ
ꯑꯣ ꯑꯩ ꯑꯩꯁꯨ ꯌꯨꯝꯗ ꯂꯩꯔꯒ ꯁꯥꯟꯅꯗꯔꯦ ꯌꯥꯝ ꯁꯟꯅꯕꯗꯤ ꯍꯩ ꯍꯩ ꯌꯥꯝꯅꯗꯤ ꯍꯩꯖꯗꯦꯗ
ꯎꯝ ꯎꯝ ꯍꯣꯏ ꯇꯥꯏꯝ ꯄꯥꯁ ꯑꯗꯨꯝ ꯇꯥꯏꯝ ꯄꯥꯁꯀꯤ ꯅꯨꯡꯉꯥꯏꯔꯝꯗꯧ ꯃꯥꯜꯂꯦ
ꯑꯁ ꯇꯥꯏꯝ ꯄꯥꯁꯀꯤ ꯋꯥ ꯍꯥꯏꯅꯨ ꯒꯦꯝ ꯁꯥꯟꯅꯕ ꯍꯧꯈ꯭ꯔꯗꯤ
ꯀꯃꯥꯏ ꯇꯧꯕ
ꯌꯥꯗ꯭ꯔꯦ ꯒꯦꯝ ꯁꯟꯅꯕ ꯍꯧꯔꯗꯤ ꯀꯩꯅꯣꯝ ꯇꯧꯕꯅꯤ
ꯑꯗꯨ ꯑꯗꯨꯝ ꯍꯥꯏꯕꯗꯤ ꯁꯨꯝ ꯁꯥꯟꯅꯅꯤꯡꯕꯗꯣ ꯑꯗꯨ ꯇꯧꯕ꯭ꯔꯥ
ꯇꯧꯋꯦ ꯍ‌ꯣꯏ
ꯎꯝ
ꯐꯣꯟꯒ ꯃꯩ ꯌꯥꯎꯗ꯭ꯔꯁꯨ ꯆꯥꯔꯖ ꯇꯧꯔꯒ ꯁꯥꯟꯅꯕꯅꯦ
ꯎꯝ ꯒ‌ꯦꯝ